ꯇꯔꯕꯔ ꯎꯝ ꯇꯔꯦ ꯇꯔꯦ ꯆꯥꯔꯕꯣ ꯇꯥ ꯑꯗꯨ꯭ꯔꯣ
ꯇꯥꯏ ꯍꯣꯏ
ꯐꯔꯕꯣ
ꯇꯥꯔꯦꯅꯤ
ꯍꯣ ꯍꯥꯏꯕꯨ ꯅ
ꯎꯝ
ꯑ ꯆꯥꯛ ꯆꯔꯔꯕ ꯍꯥꯏꯔꯛ ꯃ ꯀꯦꯁꯅꯣ
ꯀꯖꯔꯦ ꯁꯔ ꯏꯔꯣꯝꯕ ꯐ ꯁꯥꯕꯅꯤ ꯄꯤꯁꯥ ꯂꯩꯇꯔꯅ ꯏꯣꯝꯕꯅ ꯍꯣꯠꯅꯔꯦ ꯏꯟꯖꯥꯡꯐꯥꯎ ꯂꯩꯔꯒ ꯆꯥꯅꯤꯡꯉꯥꯏ ꯄꯩꯁꯥ ꯂꯩꯇ꯭ꯔꯦ ꯏꯔꯣꯝꯕ ꯑꯣꯏꯅ ꯆꯥꯔꯦ
ꯌꯥꯝ ꯇꯞꯄ ꯃꯥꯜꯂꯦꯗ ꯅꯣꯏ ꯂꯥꯏꯕꯥꯛꯁꯦ ꯎ
ꯇꯃꯦꯡꯂꯣꯡꯅꯤꯅꯤꯅ
ꯀꯩꯅꯣ ꯅꯪ ꯏꯁꯇꯦꯇꯁꯁꯨꯅ ꯀꯥꯏꯔꯦ ꯈꯣꯠꯂꯦ ꯀꯥꯏꯅ ꯍꯥ
ꯄꯥꯏꯗꯧꯔꯅꯤ ꯀꯩꯗ ꯀ ꯀꯦꯝ ꯈꯜꯂꯨꯅ
ꯍꯥꯥ
ꯄꯥꯏꯗꯧꯔꯦ ꯀꯩꯅꯣ
ꯐꯥꯏꯗꯣ ꯔꯦꯁꯦ
ꯅꯣ ꯄꯥꯄ ꯍꯥꯏꯁꯤ
ꯍꯁꯦ ꯈꯞ ꯈꯞ ꯈ ꯈꯞ ꯈꯞ ꯄꯥꯏꯔꯗ ꯀꯅ
ꯆꯕꯨ ꯏꯂꯁꯦꯅ ꯑꯦ ꯀꯔꯤꯒꯒꯦꯇ ꯑꯗꯨꯗꯦꯅꯦ
ꯄꯥꯏꯈ꯭ꯔꯅꯤ ꯄꯥꯏꯈ꯭ꯔꯅꯤ
ꯅꯪꯗꯣ ꯀꯅꯥꯔꯣ ꯍꯥꯏꯕ ꯄꯥꯏꯒꯗꯕꯗꯣ
ꯑꯩꯅ ꯑꯗꯨꯔꯤꯗꯤ ꯀꯅꯥꯅꯨ
ꯑ ꯃꯦꯖꯥꯝꯒ ꯄꯥꯏꯃꯤꯟꯅꯔꯒꯦ ꯍꯥꯏꯔꯣ
ꯌꯥꯔꯦꯅꯦ ꯑꯗꯨ ꯃꯤꯒ ꯄꯥꯏꯒꯗꯕ ꯅꯠꯇꯦ
ꯑꯦꯗꯔ ꯑꯗꯨꯦ ꯅꯣꯏ ꯇꯝꯕꯤꯟ ꯍꯥꯏꯒꯦꯗ ꯃꯛ ꯁꯥꯎꯗꯥꯥꯔꯕ
ꯌꯥ ꯀ ꯃꯤ ꯅꯠꯇꯦꯗ ꯃꯗꯨ
ꯀꯂ ꯄꯨꯟꯅ
ꯄꯨꯟꯅ ꯏꯗ
ꯉꯁꯥꯏ ꯊꯦꯡꯅꯕ꯭ꯔꯣ
ꯊꯅꯌꯦ ꯃꯁꯥꯗ ꯃꯥꯥꯏꯗꯤ ꯀꯣꯠꯇꯦ ꯀꯝꯄ꯭ꯂꯦꯟꯦꯟ ꯇꯧꯋꯦꯉꯣꯟꯅ
ꯂꯗꯨ ꯀꯗꯕꯕꯥ
ꯃ ꯍ ꯀꯦ ꯍꯥꯏꯗꯗ
ꯀꯩꯒꯤꯅꯣ ꯅꯪꯅ ꯗꯨꯛ ꯁꯥꯔꯤꯗꯅ
ꯑꯩ ꯍꯩꯅꯗ꯭ꯔꯕ ꯇꯧꯕꯤꯃ ꯏꯈ ꯇꯧꯕꯤꯃꯅ ꯈꯪꯗꯕ ꯃꯤꯗꯤ ꯑꯩ ꯃꯋꯥ ꯂꯧꯗꯦꯕ
ꯃꯨ ꯉꯥꯡꯉꯥꯏ ꯏꯔꯣꯕꯥꯡꯁꯦ
ꯍꯪꯗꯦ ꯏꯗ ꯕꯥ ꯑꯗꯨ ꯆꯜꯂꯝꯗꯥꯏ ꯑꯦ ꯏꯃꯄꯥ ꯑꯗꯨꯕ ꯊꯂꯛ ꯍꯦꯛ ꯊꯣꯛꯂꯛꯄꯒ ꯑꯩ ꯑꯣꯐꯤꯁ ꯃꯃꯥꯡ ꯌꯧꯔꯦꯒ
ꯑꯥ
ꯌꯧꯔ ꯀꯥꯟꯗ ꯅꯪꯒꯤ ꯍꯤꯗꯥꯛꯇꯨ ꯆꯥꯔꯨꯔꯒ ꯇꯨꯝꯕꯗꯤ ꯅꯨꯡꯉꯥꯏ ꯑꯗꯨ ꯒ꯭ꯌꯥꯟ ꯃꯥꯟ ꯇꯗꯦꯅꯦ꯫ ꯒ꯭ꯌꯥꯟ ꯃꯥꯟ ꯇꯥꯗꯅꯤꯉꯥꯏ ꯄꯤꯖꯕꯅꯦ ꯍꯥꯏꯕ ꯑꯩꯅ꯫
ꯃꯥꯥꯏ ꯀꫭꯛ ꯇꯣ ꯋꯦꯁ ꯇꯧꯅꯤ ꯄꯤꯖꯕ ꯍꯤꯗꯥꯛꯇꯨ
ꯁꯩꯍꯩ ꯒꯥꯡꯈ꯭ꯌꯦꯡꯂꯦ ꯈꯨꯏꯂꯦ
ꯑꯍꯥꯎꯕꯅꯤꯅꯦ ꯑꯗꯨꯗꯤ꯫
ꯆꯥꯔꯦ꯫
ꯍꯦ ꯍꯦ ꯍꯦ ꯍꯤ ꯍꯦ
ꯎꯝ ꯉꯁꯥꯏ ꯂꯥꯛꯄꯗ ꯏꯃꯥꯟ ꯗꯨꯒ ꯑꯈꯣꯏ ꯀꯣꯂꯦꯖ ꯇꯝꯃꯤꯟꯅꯕ ꯀꯥꯄꯨꯝꯗꯒꯤ ꯑ ꯏꯝꯐꯥꯜ ꯀꯨꯝꯒꯦꯅ ꯍꯦꯂꯤꯀꯣꯞꯇꯔꯒꯤ ꯇꯤꯛꯀꯦꯠ ꯀꯛꯄꯤꯌꯣ ꯍꯥꯏꯕꯗꯨꯒꯤ꯫ ꯆꯠꯃꯤꯟꯅꯔꯨꯕꯅꯦꯗ꯫
ꯊꯥ ꯀꯨꯝꯅꯤ ꯉꯥꯏꯔꯣ ꯍꯥꯏꯁꯦ꯫
ꯎꯝ ꯑ ꯏꯝꯐꯥꯜꯗ ꯊꯕꯛ ꯈꯔ ꯂꯩꯌꯦꯅꯦ ꯂꯝꯕꯤ ꯒꯔꯤ ꯂꯝꯕꯤꯗ ꯆꯠꯄ ꯀꯤ ꯃꯥꯜꯂꯦ꯫ ꯈꯄꯨꯝꯗꯒꯤ ꯅꯦꯠ ꯀꯥꯏ ꯄꯨꯅꯦꯗ
ꯂꯥꯏꯟꯒꯤ ꯒꯥꯔꯤꯗ ꯁꯨꯝ ꯆꯠꯄ ꯌꯥꯏꯌꯦꯅ꯫
ꯀꯤꯕꯥ-ꯀꯤꯕꯥ
ꯀꯅꯥꯕꯨ ꯀꯤꯔꯤꯅꫭ꯫
ꯀꯅꯥꯕꯨ ꯀꯤꯔꯤꯅꫭ ꯈꯪꯗꯦ꯫
ꯑꯩꯗꯤ ꯍꯌꯦꯡ ꯏꯝꯐꯥꯜ ꯆꯠꯈ꯭ꯔꯅꯤ꯫
ꯅꯪꯕꯨ꯫
ꯎꯝ
ꯀꯔꯤꯅꯣꯍꯦ ꯂꯩꯔꯤꯑꫭꯍꯦ ꯅꯪ ꯆꯠ ꯆꯠꯃꯤꯟꯅꯒꯤꯕ ꯅꯨꯡꯉꯥꯏꯔꯦꯍꯦ꯫
ꯕꯣꯂꯦꯔꯣ ꯀꯦꯝꯄꯔ ꯕꯨꯛ ꯇꯧꯈ꯭ꯔꯕꯅꯦ꯫
ꯀꯩꯗꯧꯕ ꯆꯠꯇꫭꯏꯅꫭ꯫
ꯄꯥꯏꯈ꯭ꯔꯒꯦ꯫
ꯀꯔꯤꯅꫭ ꯄꯥꯏꯈ꯭ꯔꯒꯦ ꯅꯪꯕꯨ ꯌꯥꯝ ꯄꯥꯏꯅꯤꯡꯑꯕꯣ꯫
ꯀꫭꯡꯅ ꯆꯠꯕꯁꯦ ꯍꯩꯅ ꯗ꯭ꯔꯦꯅꯦ ꯄꯥꯏꯕ ꯍꯩꯔꯒꯦꯅꯦ
ꯀꯆꯪ ꯊꯥꯏꯒꯤ ꯔꯦꯀꯣꯔꯠ ꯊꯨꯒꯥꯏꯔꯒꯦ ꯍꯥꯏꯔꫭ
ꯆꯪ ꯊꯥꯏꯗꯤ ꯗꯨꯄꯂꯤꯀꯦꯠꯅꯦ
ꯑꯦ ꯅꫭꯏꯍꯌꯦꯡ ꯅꫭꯏꯍꯌꯦꯡ ꯑꯁꯦꯡꯕꯩ ꯆꯠꯀꯦ ꯍꯥꯏꯔꫭ
ꯎꯝ
ꯀꯌꯥꯝ ꯀꯨꯏꯅ ꯂꯩꯗꯒ
ꯊꯥꯑꯅꯤ ꯑꯍꯨꯝꯗꯤ ꯂꯩꯔꯛ ꯀꯗ ꯃꯥꯜꯂꯤ ꯂꯜ ꯂꯥꯟ ꯂꯣꯏ ꯍꯧꯖꯤꯛ ꯐꯥꯎ
ꯑ ꯀꯅꯒꯅꯣ ꯅꯪꯅ ꯅꯨꯡꯉꯥꯏꯅꯗꯕꯁꯦ ꯑꯝꯇ ꯍꯥꯏꯌꯨꯅꯦ ꯒꯤꯌꯟ ꯇꯗꯔꯦ ꯑꫭꯐꯤꯁ ꯇꯒꯤꯔ ꯅꫭꯏ ꯍꯔꯟ ꯍꯗꯒꯦꯔꯥ ꯀꯩꯩꯅꫭꯝꯗꯤ ꯁꯣꯏ ꯁꯣꯏ
ꯏꯔꯣꯏꯁꯤ ꯅꯠꯇꯦ ꯑꯩꯕꯨ ꯍꯤꯔꯣꯏꯟ ꯂꯩꯕꯔꯅꯦ ꯍꯤꯔꯣꯏꯟ ꯑ ꯍꯥꯏꯅ
ꯀꯩꯅꫭꯝꯗꯤ ꯂꯩꯔꯝꯅꯤꯗ
ꯏꯁ ꯃꯤꯒꯖꯩ ꯃꯥꯋꯥ ꯂꯧꯔꯛꯇꯔꯦꯅꯦ
ꯍꯥꯥ
ꯃꯤꯖꯤꯡꯖꯦ ꯃꯥꯋꯥ ꯂꯧꯔꯛꯇ꯭ꯔꯦꯕ
ꯀꯩꯗꫭꯏꯔꯒꯦꯅꯦ ꯋꯥꯔꯤꯗꫭ ꯂꯤꯌꯨꯅꯦ ꯀꯔ ꯁꯤꯔꫭ ꯍꯥꯎ ꯍꯥꯏ ꯁꯨ ꯑꯃꯨꯛ ꯄꯥꯏꯅꯤꯡꯉ ꯂꯩꯔꯗꯤ ꯑꯃꯨꯛ ꯀꯟꯅ ꯇꯧꯅꯤꯡꯗꯕ
ꯇꯧꯕꯤꯃꯟ ꯈꯪꯗꯕ
ꯂꯩ ꯃꯣꯏꯅ ꯄꯤꯖꯗꯣꯏꯁꯤ ꯅꯠꯇꯦ ꯇꯧꯒꯗꯕꯗ ꯑꯩꯈꯣꯏ ꯇꯧꯒꯗꯕꯗ ꯇꯨꯃꯤꯟ ꯇꯧꯔ ꯂꯩꯔꯦ
ꯍꯥꯏꯗꯤ ꯉꯁꯥꯏ ꯃꯣꯏꯒꯤ ꯄꯩꯁꯥ ꯀꯂꯦꯛꯁꯟꯗꯣ ꯑꯩꯗꯤ ꯄꯤꯅꯤꯡꯗꯕꯅꯦ ꯌꯥꯎꯔꯣꯏ ꯍꯥꯏꯅꯤꯡꯕꯅꯦ ꯑꯗꯨ ꯑꯃꯛ ꯁꯥꯁꯤꯡ ꯌꯥꯝꯅ ꯐꯖꯅ ꯑꯃꯨꯛ ꯍꯥꯏꯔꯛꯄ ꯑꯗꯨꯗ ꯈꯨꯝꯅꯤꯡꯗ꯭ꯔꯕ ꯑꯩ ꯌꯥꯎꯅꯤꯡ ꯌꯥꯎꯅꯤꯡ ꯗꯦꯕ
ꯑꯩ ꯀꯩ ꯍꯥꯏꯔꯒꯦ ꯀꫭ ꯌꯥꯎꯒꯅꯨ ꯈꯣꯛꯀꯅꯨ ꯍꯥꯏꯕ꯭ꯔꯣꯕ
ꯎꯝ ꯑꯗꯨꯒꯤ ꯋꯥꯅꯗꯕ ꯑꯩ ꯌꯥꯎꯅꯤꯡꯗꯕ
ꯀꯈꯅ ꯑꯅ ꯆ ꯑꯩꯗ ꯑꯩꯗꯤ ꯊꯥꯕꯤꯈ꯭ꯔꯦ ꯆꯁꯤ ꯌꯥꯝꯅ ꯃꯦꯁꯦꯖꯇ ꯆꯝꯃꯉꯥ ꯈꯔꯦ ꯑꯣ ꯍ ꯑꯣꯏꯔ ꯐ ꯎ
ꯎꯝ ꯑꯩꯉꯣꯟꯗꯁꯨ ꯑꯗꯨꯃꯥꯏꯅ ꯋꯥꯆꯦꯞꯇ ꯊꯥꯔꯛꯄꯅꯤꯅꯦ ꯑꯩ ꯌꯦꯡꯕꯤꯗꯕ ꯑꯗꯨꯒꯤ ꯀꯣꯜꯃꯨꯛ ꯇꯧꯔꯛꯑꯦ
ꯂꯆꯛ ꯅ꯭ꯏ ꯄ
ꯎꯝ ꯀꯂꯞ ꯆꯀꯅꯤ ꯍꯥꯏ ꯑꯩ ꯌꯥꯎꯅꯤꯡꯗꯕ
ꯌꯥꯎ ꯐ
ꯑ
ꯑꯔꯦꯅꯦ
ꯃꯥꯒꯤ ꯐꯦꯔꯔ ꯑꯗꯨꯒꯤꯗꯃꯛꯇ ꯑꯩ ꯌꯥꯎꯒꯗꯕ ꯅꯠꯇꯦ ꯏꯃꯥꯟꯅꯁꯤ ꯅꯨꯡꯉꯥꯏꯔꯣꯏ ꯍꯥꯏꯕ ꯑꯩ ꯌꯥꯎꯗꯣꯏꯅꯦ
ꯆ ꯑꯗꯨꯝ ꯍꯥꯏꯔꯝꯒꯅꯤꯗꯃꯤꯗꯥꯝꯗ
ꯎꯝ ꯀꯩꯁꯨ ꯍꯥꯏꯕꯩ ꯋꯥ ꯅꯠꯇꯕ ꯌꯥꯝ ꯍꯩꯅꯔꯛꯇ꯭ꯔꯦꯕ
ꯅꯠꯇ꯭ꯔꯦ ꯏꯗꯤꯝꯅ ꯀꯣꯆꯤ ꯑꯃꯨꯛ ꯇꯧꯔꯛꯄ꯭ꯔꯣ
ꯑꯦ ꯑꯗꯨꯕꯨꯗꯤ ꯃꯉꯥꯜ ꯂꯧꯗꯦꯗ
ꯑ
ꯂꯩꯀꯥꯏꯒꯤ ꯍꯨꯏꯅꯥꯎꯒꯨꯝꯕꯅꯤ ꯑꯗꯨꯒꯝꯕꯗꯨꯗꯤ ꯃꯣꯟ ꯂꯧꯗ
ꯗꯤꯤ ꯋꯥꯦ
ꯀꯔ ꯇ ꯍꯥꯏꯁ ꯏꯖ ꯑꯗꯨꯗꯦꯅꯤ ꯑꯗꯨꯝꯦ
ꯃꯌꯨꯝꯗꯗꯤ ꯌꯦꯟꯇꯥꯥ ꯁꯥꯥꯟꯅꯕ ꯃ ꯄꯥꯟ ꯊꯣꯛꯣꯛꯑꯗꯤꯦ ꯍꯥ ꯄꯥ ꯈꯗꯦ
ꯇꯧꯁꯦꯝ ꯆꯠꯄꯒꯤ ꯃꯑꯣꯡꯗ ꯑꯃꯨꯛ ꯇꯧꯔꯛꯑꯗꯤ ꯆꯩ ꯆꯥꯗꯣꯏꯅꯤꯅ
ꯑ ꯇꯕꯥꯎ ꯁꯥꯈ꯭ꯔꯅꯦ ꯏꯌꯥꯝꯕꯁ ꯉꯒꯤꯦ ꯃꯥ ꯌꯦꯡꯉꯒ ꯇꯨꯃꯤꯠ ꯂꯩꯔꯤꯅꯦ ꯑꯗꯨꯝ ꯊꯝꯕ ꯂꯧꯣꯁꯦꯜꯗ ꯑꯩꯉꯣꯟꯗ ꯂꯥꯎꯔꯄꯤꯤꯅꯕ ꯅꯨꯡ ꯉꯥꯎꯔꯒ ꯃꯤ ꯆꯥꯛ ꯆꯥꯔꯝꯗꯥꯗ
ꯃꯀꯣꯛ ꯆꯥꯛꯄꯅꯤꯅꯦ
ꯃ ꯗ ꯁꯗ
ꯐꯨꯖꯤꯅ ꯌꯥꯗ꯭ꯔꯣ ꯑꯩꯁꯨ ꯌꯥꯎꯔꯛꯀꯅꯤꯅ
ꯑꯁ ꯅꯣꯡ ꯈꯨꯗꯛ ꯊꯛꯄ ꯃꯤꯗꯨꯗ ꯑꯃꯨꯛ ꯈꯨꯕꯤꯁꯦ ꯑꯩ
ꯌꯥꯔꯔꯦꯗ ꯈꯥꯡꯕ ꯌꯦꯡꯈ꯭ꯔꯕꯅꯤ ꯆꯥꯅꯤꯡꯕꯒ ꯂꯣꯏ ꯃꯥꯡꯈ꯭ꯔꯦ ꯀꯩꯅꯣ ꯆꯥꯛ ꯆ ꯌꯥꯝ ꯂꯥꯏꯅꯤꯡꯕ ꯁꯥꯔꯒ ꯌꯌꯨꯛꯅꯥ ꯂꯩꯕ ꯉꯥꯛꯇꯅꯦ ꯍꯥꯏꯅꯤꯅꯦ ꯑ
ꯃꯀꯣꯛꯇꯣ
ꯃꯀꯣꯛꯇꯣ ꯌꯥꯝ ꯆꯥꯏꯌꯦꯕ ꯀꯥꯏꯗꯒꯤ ꯃꯀꯣꯛꯇ ꯌꯥꯝ ꯆꯥꯛ ꯑ ꯕ꯫
ꯑꯗꯨꯏ ꯍꯩꯅꯗꯕꯥ꯫
ꯎꯝ ꯊꯝꯕ ꯃꯨꯛ ꯇꯔꯣ ꯀꯦꯀꯣ ꯃꯇꯥꯝ ꯀꯩꯅꯣ ꯇꯧꯔꯦ꯫